ꯑꯥ ꯍꯜꯂꯣ
ꯑꯥ ꯍꯜꯂꯣ ꯇꯥꯕ꯭ꯔꯣ
ꯑꯣ ꯇꯌꯦ ꯇꯌꯦ
ꯑꯁ ꯑꯩꯗꯤ ꯅꯪ ꯀꯣꯜ ꯄꯤꯛ ꯇꯧꯔꯣꯏꯔꯅ
ꯑꯣ ꯑꯁ ꯃꯤ ꯑꯃꯅ ꯀꯣꯜ ꯇꯧꯒꯦ ꯉꯥꯏꯌꯨꯀꯣ ꯍꯥꯏꯔ ꯍꯣꯏ ꯍꯣꯏ ꯇꯧꯔꯛꯑꯣ ꯍꯥꯏꯔꯒ ꯅꯪꯅ ꯀꯣꯜ ꯂꯥꯛꯔꯒ ꯅꯪꯒꯤ ꯄꯥꯏꯈꯠꯂꯒ ꯃꯥꯅ ꯅꯪ ꯃꯤ ꯑꯇꯣꯝꯄ ꯀꯣꯜ ꯇꯧꯕ꯭ꯔꯣ ꯍꯥꯏꯔꯒ ꯇꯧꯗꯦ ꯍꯥꯏꯈ꯭ꯔꯦ
ꯑꯣ ꯑꯁ ꯑꯗꯨꯗꯤ ꯍꯥꯏꯕꯤꯈ꯭ꯔꯣ ꯀꯔꯤꯅꯣ ꯃꯤꯅꯤꯠ ꯇꯥꯔꯥꯒꯨꯝꯕ ꯉꯥꯏꯕꯤꯌꯣ ꯍꯥꯏꯅ
ꯑ ꯥꯍꯣꯏ ꯆꯥꯛ ꯆꯥꯔꯕ꯭ꯔꯣ ꯅꯣꯏ ꯎꯝ ꯍꯥꯏꯈ꯭ꯔꯦ ꯎꯝ
ꯑꯥ ꯑꯥ ꯍꯣꯏ ꯍꯧꯖꯤꯛ ꯆꯥꯛ ꯆꯥꯔꯦ
ꯑꯥ
ꯅꯪꯗꯤ
ꯑꯁ ꯑꯩꯁꯨ ꯆꯥꯈ꯭ꯔꯦ
ꯑꯥ ꯉꯁꯤ ꯀꯣꯜ ꯀꯌꯥ ꯂꯧꯕ꯭ꯔꯥ
ꯑꯥ ꯈꯪꯗꯦ ꯇꯔꯥ ꯁꯨꯕ꯭ꯔꯥ ꯁꯨꯗꯕ꯭ꯔꯥ ꯇꯔꯥꯗꯤ ꯁꯨꯗꯤ ꯁꯨꯕ ꯃꯥꯜꯂꯦ
ꯑꯣ ꯍꯣ ꯌꯥꯝꯃꯤꯗ ꯑꯗꯨꯗꯤ
ꯑꯣ ꯅꯣꯏꯗꯤ ꯆꯥꯛ ꯆꯥꯔꯕ꯭ꯔꯣ
ꯑꯥ ꯑꯥ ꯀꯔꯤ ꯍꯥꯏꯕ
ꯆꯥꯛ ꯆꯥꯔꯕꯣ ꯍꯥꯏꯕ
ꯑ ꯍꯣꯏ ꯍꯧꯖꯤꯛꯇ ꯆꯠꯔꯦ ꯑꯩꯈꯣꯏꯁꯦ
ꯎꯝ ꯅꯈꯣ ꯍꯧꯖꯤꯛꯇ ꯅꯪ ꯑ ꯑꯁꯤ ꯑꯁꯤ ꯀꯣꯜ ꯂꯛ ꯇ꯭ꯔꯤꯉꯩꯗ ꯎꯝ ꯃꯤ ꯑꯃꯅ ꯀꯩꯅꯣ ꯑꯩꯕꯨꯗꯣ ꯐꯪꯗꯦ ꯍꯥꯏꯕꯀꯣ ꯑꯗꯨꯒ ꯑꯗꯨ ꯐꯪꯗꯕ ꯀꯥꯟꯗ ꯐ꯭ꯂꯥꯏ ꯃꯣꯠꯀꯨꯝꯕ ꯊꯨꯝꯔꯒ ꯂꯧꯊꯣꯛꯑꯣ ꯍꯥꯏ ꯑꯗꯨꯅ‌ ꯐꯩꯌꯦ ꯍꯥꯏ ꯅꯪ ꯇ꯭ꯔꯥꯏ ꯇꯧꯈ꯭ꯔꯕ꯭ꯔꯥ ꯁꯤꯗꯣ
ꯑꯣ ꯇ꯭ꯔꯥꯏ ꯇꯧꯗ꯭ꯔꯤꯌꯦ
ꯑꯣ ꯃꯊꯪꯗ ꯐ꯭ꯂꯥꯏꯠ ꯃꯣꯠ ꯊꯝꯔꯒ ꯑꯃꯨꯛꯀ ꯂꯧꯊꯣꯛ ꯑꯩ ꯇ꯭ꯔꯥꯏ ꯇꯧꯒꯦ ꯅꯪꯒꯤ ꯑ ꯃꯥꯗꯨꯗ
ꯑꯣ ꯑꯣ ꯑꯩ ꯑꯩꯈꯣꯏ ꯑꯗꯨ ꯀꯣꯡ ꯆꯠꯄ ꯌꯥꯎꯕ ꯌꯥꯗꯕ ꯀꯥꯟꯗ ꯍꯥꯏꯕꯅꯤꯀꯣ
ꯍꯣꯏ ꯑꯗꯨꯃꯥꯏꯅ ꯍꯥꯏꯌꯦ ꯑꯗꯨ ꯆꯨꯝꯕ꯭ꯔꯥ ꯆꯨꯝꯗꯕ꯭ꯔꯗꯤ ꯈꯪꯗꯦ
ꯑꯣ ꯑꯣ ꯆꯨꯝꯁꯨ ꯆꯨꯝꯔꯝꯅꯤ
ꯆꯨꯝꯂꯝꯕꯁꯦ ꯃꯤ ꯑꯃꯅ ꯑꯩꯕꯨ ꯇꯧꯔꯒ ꯑ ꯅꯪꯒꯤꯗꯣ ꯌꯥꯗꯦ ꯏꯁꯀ꯭ꯔꯤꯟ ꯁꯣꯠ ꯇꯧꯔꯒ ꯊꯥꯔꯛꯄꯅꯦꯕ ꯑꯗꯨꯒ ꯅꯪꯒꯤꯗꯣ ꯁ꯭ꯂꯥꯏꯐꯣꯠ ꯊꯝꯔꯒ ꯑꯃꯨꯛꯀ ꯂꯧꯊꯣꯛꯑꯣ ꯑꯥ ꯑꯗꯨ ꯑꯗꯨ ꯂꯣꯏꯕ ꯀꯥꯟꯗ ꯍꯥꯏꯌꯣ ꯑꯩ ꯇꯧꯔꯛꯀꯦ ꯍꯥꯏꯕ
ꯑꯣ ꯑꯣ ꯑꯁ ꯐꯩꯅꯦ ꯑꯩꯗꯤ ꯇꯧꯗ꯭ꯔꯤꯅꯦ ꯁꯤ ꯑꯩꯒꯤ ꯀꯣꯛꯁꯦ ꯁꯨꯡꯆꯠ ꯆꯠꯇꯕꯀꯣ ꯆꯨꯝꯁꯨ ꯆꯨꯝꯔꯝꯒꯅꯤ ꯑꯩꯅ ꯐꯣꯟ ꯁꯨꯏꯟ ꯑꯣꯞ ꯇꯧꯔꯒ ꯑꯣꯟ ꯇꯧꯕꯅꯤ
ꯑꯪ ꯉꯁꯥꯏ ꯄꯨꯡ ꯀꯌꯥꯗ ꯍꯜꯂꯛꯄ꯭ꯔꯣ
ꯑꯦ ꯉꯁꯤ ꯑꯁ ꯉꯁꯤꯀꯣ ꯂꯣꯏꯔꯦ ꯑꯈꯣꯏꯒꯤ ꯊꯕꯛꯁꯦ ꯑ ꯐꯥꯔꯁ ꯑ ꯋꯣꯏ ꯑꯩ ꯌꯥꯝ ꯑꯩꯅꯗꯤ ꯑꯑꯗꯨ ꯇꯦꯁ ꯑꯃ ꯂꯩꯕꯒꯤ ꯑꯗꯨ ꯐꯥꯁꯇꯤꯡꯒꯤ ꯇꯦꯁ ꯑꯣꯏꯔꯝ ꯐꯥꯔꯁ ꯇꯤꯡꯒꯤ ꯇꯦꯁ ꯑꯗꯨꯝ ꯇꯧꯋꯦꯕ ꯑꯩꯅ ꯇꯧꯕ ꯃꯐꯝꯗ ꯑꯗꯨ ꯇꯦꯁꯇꯣ ꯑꯗꯨꯒꯤ ꯑꯁꯤꯗꯁꯨ ꯐꯥꯁꯇꯤꯡꯒꯤ ꯇꯦꯁ ꯑꯣꯏꯔꯝꯒꯅꯤ ꯍꯥꯏꯅ ꯐꯥꯁꯇꯤꯡ ꯇꯧꯔꯒ ꯄꯨꯡ ꯅꯥꯏꯟꯗ ꯂꯥꯛꯄ ꯑꯗꯨ ꯑꯩꯒꯤ ꯀ꯭ꯌꯨꯏꯁꯦ ꯑ ꯍꯟꯗ꯭ꯔꯦꯠ ꯑꯕꯞ ꯀꯥꯈ꯭ꯔꯕꯀꯣ ꯀꯥꯕꯒꯤ ꯑꯩꯅ ꯉꯥꯏ ꯉꯥꯏꯔꯒ ꯑꯗꯨꯗ ꯑ ꯉꯥꯏ ꯉꯥꯏꯔꯒ ꯆꯟꯆꯟꯒꯤ ꯎꯝ ꯑꯃꯁ ꯑ‌ ꯑꯩꯈꯣꯏ ꯍꯣꯏ ꯏꯆꯦꯒꯤ ꯑꯉꯥꯡꯗꯣ ꯚꯦꯛꯁꯤꯅꯦꯁꯟꯁꯨ ꯇꯌꯦꯕ ꯑꯗꯨꯗ ꯃꯥꯒꯤ ꯈꯔ ꯀꯤꯌꯨ ꯂꯩꯌꯦ ꯑꯗꯨꯒ ꯃꯥꯁꯦ ꯃꯥꯒꯤꯁꯨ ꯑꯁ ꯉꯁꯤꯀꯣ ꯌꯥꯝ ꯊꯦꯡꯅ ꯇꯧꯕꯅꯦ ꯊꯦꯡꯅ ꯇꯧꯌꯦ ꯑꯃꯒꯤꯁꯨ ꯃꯤ ꯑꯃꯒꯤꯁꯨꯅꯦ ꯎꯝ ꯑꯗꯨ ꯑꯉꯥ ꯑ ꯑꯉꯥꯡꯈꯣꯏꯒꯤ ꯗꯤ ꯄ꯭ꯔꯃꯦꯟꯗꯤ ꯃꯤ ꯌꯥꯝꯅꯗꯤ ꯌꯥꯝꯗꯦ ꯍꯥꯏꯌꯦ ꯑꯗꯨꯑꯣꯏꯁꯨ ꯎꯝ ꯐꯥꯔꯁꯗ ꯑꯩꯈꯣꯏꯒꯤ ꯑꯁꯣꯏꯕꯁꯦ ꯏꯆꯦꯅ ꯐꯣꯟ ꯄꯨꯔꯛꯇꯕ ꯍꯧꯖꯤ ꯏꯆꯦꯒꯤ ꯐꯣꯟ ꯄꯨꯔꯛꯇꯦ ꯑꯗꯨꯒ ꯃꯣꯏꯅ ꯐꯣꯟ ꯄꯨꯔꯛꯇ꯭ꯔꯗꯤ ꯀꯥꯞꯄ ꯌꯥꯔꯣꯏ ꯍꯥꯏꯕꯀꯣ ꯀ꯭ꯌꯨꯗ ꯑ ꯂꯩꯏ ꯂꯩꯔꯒ ꯑꯃꯨꯛꯀ ꯏꯆꯦꯁꯦ ꯌꯥꯔꯣꯏꯅ ꯑꯩꯉꯣꯟꯗ ꯂꯥꯛꯍꯜꯂꯛꯄ ꯑꯗꯨ ꯑꯩꯅ ꯑꯁ ꯌꯥꯕ ꯇꯧꯅꯤꯅ ꯑꯙ꯭ꯔ ꯀꯥ꯭ꯔꯗ ꯂꯩꯔꯗꯤ ꯑꯩꯒꯤ ꯐꯣꯟ ꯄꯥꯏꯌꯣ ꯍꯥꯏꯔꯒ ꯑꯩꯒꯤ ꯐꯣꯟ ꯄꯤꯔꯒ ꯑꯩꯈꯣꯏ ꯑꯃꯨꯛꯀꯥ ꯂꯥꯏꯟꯗ ꯂꯩꯕ ꯂꯥꯏꯟ ꯑꯃꯥꯗ ꯑꯃꯨꯛꯀ ꯕꯤꯒꯤꯅꯤꯡꯗꯒꯤ ꯏꯁꯇꯥꯔꯠ ꯇꯧꯈ꯭ꯔꯕꯀꯣ ꯕꯤꯒꯤꯅꯤꯡꯗꯒꯤ ꯁꯇꯥꯔꯠ ꯇꯧꯋꯦ ꯑꯗꯨꯒ ꯏꯗꯇꯦꯟ ꯀ꯭ꯌꯨꯗ ꯂꯩꯔ ꯂꯩꯔꯒ ꯎꯝ ꯐꯪꯉꯦ ꯐꯥꯏꯅꯦꯜꯂꯤ ꯃꯐꯝꯗꯣ ꯃꯐꯝꯗꯣ ꯐꯥꯡꯔꯒ ꯍꯣꯏ ꯀꯥꯞꯀꯦ ꯍꯥꯏꯅ ꯎꯝ ꯆꯠꯈ꯭ꯔꯦ ꯃꯈꯣꯏꯁꯨ ꯃꯊꯛꯇ ꯁꯦꯀꯦꯟ ꯐ꯭ꯂꯣꯔꯗ ꯑꯗꯨ ꯑꯩꯅ ꯏꯆꯦꯅ ꯅꯪ ꯅꯪ ꯅꯪꯒꯤ ꯊꯕꯛ ꯆꯠꯂꯣ ꯑꯩ ꯑꯩꯒꯤ ꯊꯕꯛ ꯆꯠꯀꯅꯤꯅ ꯑꯩꯁꯨ ꯕ꯭ꯂꯇꯦꯁꯇ ꯉꯥꯏꯕ ꯑꯩꯒꯤꯁꯦ ꯍꯟꯗ꯭ꯔꯦꯗ ꯑꯕꯞ ꯑꯩꯅ ꯂꯥꯛꯄ ꯀꯥꯟꯗ ꯐꯤꯐꯇꯤ ꯁꯝꯊꯤꯡꯕꯨ ꯀꯣꯜ ꯇꯧꯕꯀꯣ ꯑꯗꯨ ꯉꯥꯏ ꯉꯥꯏꯔꯒ ꯂꯩꯔꯛ ꯑꯗꯨꯒ ꯑꯩꯁꯦ ꯑꯜꯇ꯭ꯔ ꯁꯥꯎꯟꯁꯨ ꯂꯩ ꯂꯩꯕꯒꯤ ꯑꯜꯇ꯭ꯔ ꯁꯥꯎꯟꯁꯦ ꯎꯝ ꯕꯤꯜꯗꯤꯡ ꯑꯇꯣꯞꯄꯗꯅꯤꯗꯅ ꯑꯗꯣ ꯕꯤꯜꯗꯤꯡ ꯑꯇꯣꯞꯄꯗ ꯆꯠꯂꯦ ꯆꯠꯂꯒ ꯑꯩ ꯑꯜꯇ꯭ꯔ ꯁꯥꯎꯟꯒꯤꯁꯨ ꯁꯕꯃꯤꯠ ꯇꯧꯔꯦ ꯁꯕꯃꯤꯠ ꯇꯧꯔꯒ ꯑꯃꯨꯛꯀ ꯍꯜꯂꯛꯑꯦ ꯍꯜꯂꯛ ꯑꯒ ꯕ꯭ꯂꯠꯇꯦꯁꯁꯦ ꯂꯣꯏꯈ꯭ꯔꯦ ꯕ꯭ꯂꯗ ꯇꯦꯁ ꯂꯣꯏꯕꯁꯦ ꯄꯨꯡ ꯏꯂꯚꯦꯟ ꯊꯥꯔꯇꯤ ꯒꯨꯝꯕꯗ ꯂꯣꯏꯕ ꯏꯂꯚꯦꯟ ꯊꯥꯔꯇꯤꯒꯨꯝꯕꯗ ꯂꯣꯏꯔꯦ ꯑꯗꯨꯒ ꯍꯜꯂꯛꯔꯒ ꯑꯜꯇ꯭ꯔ ꯁꯥꯎꯟꯁꯦ ꯇꯨꯋꯦꯜꯐ ꯊꯥꯔꯇꯤꯗꯒꯤ ꯍꯧꯒꯅꯤ ꯍꯥꯏꯕꯒꯤ ꯏꯆꯦꯒ ꯁꯤ ꯃꯥꯒꯤ ꯃꯆꯥ ꯕꯨ ꯉꯥꯏꯔꯒ ꯑꯥ ꯑꯁꯤꯅꯤꯁꯨ ꯑꯩꯉꯣꯟꯗ ꯉꯥꯏꯔꯒ ꯑꯗꯨꯝ ꯃꯄꯥꯟꯗ ꯂꯩꯕꯅꯦꯕ ꯃꯄꯥꯟꯗ ꯂꯩꯕꯅꯦ ꯑꯗꯣ ꯑꯩ ꯑꯜꯇ꯭ꯔ ꯁꯣꯎꯟ ꯉꯥꯏ ꯉꯥꯏꯔꯒ ꯄꯨꯡ ꯑꯅꯤꯒꯨꯝꯕ ꯇꯈ꯭ꯔꯕꯅꯦ ꯑꯗꯨ ꯏꯆꯦꯅ ꯅꯪ ꯑꯁꯤꯗ ꯂꯩꯌꯣ ꯑꯩ ꯅꯪꯒꯤ ꯐꯣꯟ ꯄꯥꯏꯔꯒ ꯅꯪꯒꯤ ꯑꯉꯥꯡꯒꯤꯗꯃꯛ ꯀꯔꯤꯅꯣ ꯕꯦ ꯕꯦꯁꯤꯟꯒꯨꯝꯕꯀꯣ ꯏꯔꯨꯅꯤꯉꯥꯏ ꯑꯗꯨꯒꯨꯝꯕ ꯂꯧꯕ ꯕꯖꯥꯔꯗ ꯆꯠꯀꯦ ꯍꯥꯏꯅ ꯏꯆꯦꯒ ꯑꯉꯥꯡꯁꯦ ꯆꯠꯈ꯭ꯔꯦ ꯑꯗꯨ ꯑꯩ ꯉꯥꯏ ꯉꯥꯏꯔꯒ ꯑꯩꯈꯣꯏ ꯄ꯭ꯔꯦꯒꯅꯦꯟ ꯇꯧꯕ ꯈꯣꯏꯁꯦ ꯃꯣꯏꯅ ꯂꯥꯁꯇ ꯄꯤꯕꯀꯣ ꯑꯥꯐꯇꯔ ꯇꯨ ꯊꯥꯔꯇꯤꯒꯨꯝꯕꯗ ꯃꯣꯏꯅ ꯄꯤꯌꯦ ꯃꯇꯝꯗꯣ ꯑꯗꯨ ꯎꯝ
ꯑꯣ ꯃꯤ ꯈꯪꯅꯕ ꯆꯤꯡꯒꯨꯝꯕꯅꯥ ꯆꯠꯂꯗꯤ ꯈꯔ ꯊꯨꯗꯣꯏꯔꯥ
ꯑꯁ ꯑꯗꯨ ꯈꯪꯗꯦ ꯑꯗꯨ ꯑꯣꯏꯔꯁꯨ ꯑꯩꯈꯣꯏ ꯄ꯭ꯔꯦꯒꯅꯦꯟ ꯑꯣꯏꯕꯀꯣ ꯑꯣꯏꯕꯁꯤꯡꯁꯦ ꯃꯣꯏꯅ ꯐꯥ꯭ꯔꯁꯇ ꯀꯧꯔꯛꯇꯕ ꯄ꯭ꯔꯦꯒꯅꯦꯟꯁꯤꯡꯁꯦ ꯑꯂꯛ ꯍꯥꯏꯅꯀꯣ ꯑꯐꯇꯔ ꯇꯨ ꯊꯥꯔꯇꯤꯒꯨꯝꯕꯗ ꯀꯧꯔꯛꯄꯅꯤ ꯃꯣꯏꯒ ꯆꯠꯂꯁꯨ ꯀꯃꯥꯏ ꯇꯧꯒꯦꯔ ꯈꯪꯗꯦ ꯑꯗꯨꯒꯤ ꯑꯩꯈꯣꯏ ꯍꯜꯂꯛꯄ ꯀꯥꯟꯗ ꯊ꯭ꯔꯤ ꯊꯥꯔꯇꯤꯒꯨꯝꯕ ꯑꯗꯨꯝ ꯇꯥꯈ꯭ꯔꯒꯥꯅꯤ ꯊ꯭ꯔꯤ ꯊꯥꯔꯇꯤ ꯔ ꯐꯣꯔ ꯔ ꯀꯣ ꯍꯥ
ꯔꯤꯖꯜꯗꯨ ꯅꯦꯛꯁ ꯋꯤꯛꯇꯥꯅ ꯂꯧꯕ ꯂꯥꯛꯑꯣ ꯍꯥꯏꯔꯥ
ꯎꯝ ꯔꯤꯖꯜ ꯑꯜꯇ꯭ꯔ ꯁꯥꯎꯟꯒꯤꯗꯤ ꯅꯣꯔꯃꯦꯜꯅꯤ ꯀ꯭ꯔꯤꯁꯨ ꯇꯧꯗꯦ ꯑꯉꯥꯡꯁꯦ ꯑꯗꯨꯝ ꯐꯥꯔꯒ ꯂꯩ ꯍꯥꯏꯌꯦ ꯑꯗꯨꯒ ꯔꯤꯖꯜꯗꯤ ꯄꯦꯄꯔꯗꯗꯤꯀꯣ ꯗꯤꯁ ꯐ꯭ꯔꯥꯏꯗꯦꯗ ꯄꯤꯒꯅꯤ ꯍꯥꯏꯌꯦ ꯑꯗꯨꯒ ꯑꯩ ꯑꯩꯒꯤ ꯕ꯭ꯂꯗ ꯇꯦꯁꯅ ꯃꯟꯗꯦꯗ ꯂꯥꯛꯑꯣ ꯍꯥꯏꯕꯀꯣ ꯇꯥꯏꯀꯣ
ꯇꯥꯏꯌꯦ ꯇꯥꯏꯌꯦ ꯍꯣꯏ ꯇꯥꯗꯕ꯭ꯔ ꯑꯩꯒꯤ ꯈꯣꯟ
ꯇꯥꯏꯌꯦ ꯀꯔꯤ ꯏꯟꯁꯥꯡ ꯆꯥꯕ꯭ꯔꯥ ꯅꯪ
ꯉꯁꯤ ꯉꯁꯤ ꯌꯦꯟ ꯄꯤꯌꯦ
ꯑꯧ ꯑꯣ ꯍꯧꯕ꯭ꯔꯥ ꯑꯗꯨ
ꯍꯥꯎꯇꯦꯗ ꯍꯣꯁꯇꯦꯜꯒꯤꯗꯤ
ꯎꯝ ꯑꯗꯨ ꯉꯔꯥꯡꯒꯤ ꯆꯠꯅꯤꯗꯣ ꯌꯥꯕ꯭ꯔꯥ
ꯍꯣꯏ ꯉꯁꯤꯅ ꯂꯣꯏꯁꯤꯟꯈ꯭ꯔꯦ
ꯐ꯭ꯔꯦꯟꯒ ꯆꯥꯕ꯭ꯔꯥ
ꯑꯩꯒꯤ ꯏꯃꯥꯟꯅꯕꯈꯣꯏꯁꯨ ꯅꯣꯏ ꯌꯨꯝ ꯆꯠꯈ꯭ꯔꯦꯕ ꯑꯩꯒꯤ ꯅꯨꯃꯤꯠ ꯑꯃꯒ ꯈꯛꯇ
ꯑꯣ ꯑꯗꯨ ꯑꯩ ꯑꯩꯒꯤ ꯑ ꯑꯩꯒꯤ ꯆꯠꯅꯤꯗꯣ ꯅꯪꯒꯤ ꯏꯃꯥꯟꯅꯕ ꯈꯣꯏꯒ ꯆꯥꯕ꯭ꯔꯥ
ꯍꯣꯏ
ꯑꯣ ꯑꯣ ꯅꯥꯊꯟꯗ ꯆꯥꯔꯗꯤ ꯒꯦꯁꯇ꯭ꯔꯤꯛ ꯃꯨꯛꯀ ꯊꯣꯛꯀꯅꯤ ꯍꯥꯏꯕ
ꯎꯝ
ꯀꯟꯕ꯭ꯔꯣ ꯑꯗꯨꯗꯣ
ꯑꯁ ꯑꯁ ꯃꯣꯔꯣꯛꯒꯨꯝꯕ ꯍꯥꯞꯄꯒꯤ ꯍꯥꯏꯕꯅꯤꯗ ꯒꯦꯁ ꯒꯦꯁꯇ꯭ꯔꯤꯛꯁꯨ ꯍꯣꯏ ꯑꯗꯨꯒꯨꯝꯕꯗꯤꯀꯣ ꯐꯔꯃꯦꯟꯇꯦꯠ ꯑꯣꯏꯕꯅꯤꯅ ꯉꯥꯔꯤꯈꯣꯏꯒ ꯑꯗꯨꯝ ꯆꯞ ꯃꯥꯟꯅꯒꯅꯤꯗ
ꯆꯥꯔꯒꯀꯣ
ꯎꯝ
ꯃꯄꯥꯟ ꯊꯣꯛꯄꯗꯅ ꯆꯥꯕ ꯐꯪꯗ꯭ꯔꯦꯗ ꯑꯗꯨꯒꯨꯝꯕꯗꯣ
ꯑꯣ ꯑꯩꯒꯤ ꯐ꯭ꯔꯦꯟ ꯑꯃꯅ ꯁꯦꯝꯔꯗꯤ ꯑꯗꯨ ꯑꯗꯨꯗꯣ ꯌꯥꯝ ꯍꯧꯔꯕꯅꯦ
ꯃꯥꯅ ꯗꯤꯁ ꯇꯥꯏꯝꯁꯨ ꯁꯦꯝꯃꯤ ꯑꯗꯨ ꯑꯣꯏꯔꯁꯨ ꯎꯝ ꯅꯠꯇꯦ ꯑꯩꯅ ꯁꯦꯝꯕ ꯅꯠꯇꯦꯅ
ꯍꯥꯏꯕꯗꯤ ꯑꯗꯨ ꯔꯣ ꯄ꯭ꯔꯣꯁꯦꯁ ꯇꯧꯕꯗꯣ ꯆꯠꯅꯤ ꯁꯦꯝꯕ ꯅꯠꯇꯕ ꯑꯗꯨ ꯄ꯭ꯔꯣꯁꯦꯁꯇ ꯂꯩꯌꯦꯕꯀꯣ
ꯑꯍꯥꯎ ꯑꯍꯥꯎꯕ ꯂꯩꯕ
ꯍꯌꯦꯡꯗꯤ ꯀ꯭ꯔꯤ ꯇꯧꯔꯅꯤ
ꯍꯌꯦꯡꯗꯤ ꯌꯨꯝꯗ ꯂꯩꯅꯤꯗ ꯑ ꯅꯍꯥꯟ ꯑꯩꯅ ꯅꯪ ꯂꯥꯛꯄ ꯀꯥꯟꯗ ꯌꯥꯝ ꯍꯔꯥꯎꯔꯒ ꯂꯩꯕꯗꯣ ꯍꯧꯖꯤꯛ ꯍꯧꯖꯤꯛꯇꯤ ꯐꯪꯈ꯭ꯔꯦ
ꯑꯣ ꯐꯔꯦꯅꯦ ꯉꯁꯤ ꯉꯁꯤꯅꯥ ꯃꯁꯤꯅ ꯑꯌꯥꯝꯕ ꯂꯥꯛꯈꯣꯡ ꯑꯩꯅ ꯒ꯭ꯔꯨꯞꯇ ꯌꯥꯝ ꯂꯥꯡꯕꯒ ꯂꯩꯅꯦ
ꯑ‌‍ꯣ
ꯃꯤ ꯈꯔꯗꯤ ꯌꯥꯥꯝ ꯌꯥꯝ ꯂꯥꯛꯄꯁꯨ ꯂꯩꯕꯅ‌ꯦ
ꯎꯝ ꯅꯪꯒꯤꯁꯨ ꯌꯥꯝꯒꯅꯤ ꯂꯥꯛꯄ ꯃꯇꯝꯗꯀꯣ ꯗꯤꯁ ꯋꯤꯛ ꯑꯦꯛꯁꯄꯦꯛ ꯇꯧꯕ ꯌꯥꯔꯤ ꯅꯪꯁꯨ
ꯑꯗꯨꯗꯤ ꯐꯥꯔꯅꯤ
ꯎꯝ ꯏꯆꯦ ꯑꯃ ꯆꯦꯟꯅꯥꯏꯗ ꯂꯩꯕ ꯏꯆꯦꯗꯣ
ꯎꯝ
ꯃꯥꯁꯨ ꯉꯁꯤ ꯃꯥꯒꯤ ꯈꯣꯡꯁꯦ ꯉꯔꯥꯡ ꯎꯝ ꯉꯔꯥꯡ ꯈꯔ ꯍꯥꯔꯠ ꯇꯧꯋꯦ ꯍꯌꯦ ꯃꯥ ꯊꯕꯛ ꯆꯠꯂꯒ ꯍꯜꯂꯛꯄ ꯀꯥꯟꯗ ꯃꯥꯁꯦ ꯀꯔꯤꯅꯣ ꯏꯁꯇꯣꯟꯒꯨꯝꯕꯀꯣ ꯑꯗꯨ ꯐꯣꯜ ꯗꯥꯎꯟ ꯇꯧꯕ ꯑꯗꯨꯒꯤ ꯏꯝꯐꯥ‌ꯜꯒꯤ ꯂꯦꯛ ꯑꯃꯁꯦ ꯍꯥꯔꯠ ꯇꯧꯈ꯭ꯔꯕꯒꯤ ꯃꯥꯁꯦ ꯉꯁꯤ ꯊꯕꯛ ꯆꯠꯇꯦ ꯍꯥꯏꯌꯦ ꯑꯗꯨ ꯊꯕꯛ ꯆꯠꯇꯦ ꯑꯩꯁꯨ ꯀꯣꯛ ꯄꯥꯏꯔꯒ ꯂꯩ ꯀꯣꯛ ꯀꯌꯥ ꯄꯥꯏꯕ꯭ꯔꯥ ꯍꯥꯏꯔꯒ ꯀꯣꯛ ꯀꯨꯟꯒꯨꯝꯕꯅꯤ ꯁꯨꯈ꯭ꯔꯦ ꯅꯨꯄꯥꯒꯤꯁꯨ
ꯑ‌ꯦ ꯀꯨꯟ ꯁꯨꯔꯗꯤ ꯌꯥꯝꯈ꯭ꯔꯦ ꯍꯦ
ꯍꯣꯏ ꯊꯕꯛ ꯆꯠꯇꯕꯒꯤ ꯑꯗꯨꯝ ꯄꯥꯏꯔꯒ ꯂꯩꯕ ꯃꯥꯜꯂꯦ ꯃꯥꯁꯦ ꯅꯨꯡꯁꯨ ꯅꯨꯡꯁꯤꯈ꯭ꯔꯕ ꯑꯩꯁꯦ ꯈꯜꯂꯒꯀꯣ ꯑꯃꯒꯤ ꯊꯕꯛ ꯆꯠꯇꯕꯅꯤꯅ ꯑꯩꯗꯤ ꯀ‌ꯣꯛ ꯄꯥꯏꯌ‌ꯦ ꯍꯥꯏꯌꯦ ꯅꯪꯁꯨ ꯁꯨꯇꯤꯅꯤꯀꯣ ꯉꯁꯤꯗꯤ
ꯁꯤꯁꯨꯇꯤꯅꯤ ꯍꯥꯏ
ꯑ ꯐꯤꯗꯤ ꯁꯨꯕ ꯂꯣꯏꯔꯕ꯭ꯔꯣ
ꯐꯤ ꯍꯥꯐ ꯀꯨꯝꯕꯗꯤ ꯉꯁꯤ ꯁꯨꯈ꯭ꯔꯦ ꯍꯥꯐ ꯁꯨꯗ꯭ꯔꯤ ꯐꯧꯐꯝꯁꯨ ꯂꯩꯇꯕꯀꯣ ꯅ‌ꯣꯡ ꯆꯨꯕꯦ ꯆꯨꯕꯦꯗꯕꯒꯦ ꯇꯞ ꯇꯥꯞꯅ ꯁꯨꯗ꯭ꯔꯤꯗꯤ
ꯎꯝ ꯑꯁ ꯃꯦꯆꯤꯟ ꯂꯩꯇꯦꯀꯣ ꯅꯣꯏꯁ‌ꯦ
ꯌꯨꯝꯗ ꯐ ꯃꯦꯆꯤꯟ ꯑꯩꯈꯣꯏ ꯄꯗꯦ ꯄꯗꯦ ꯌꯥꯗ ꯁꯨꯕꯗꯤ ꯈꯥꯎꯐꯝꯁꯨ ꯂꯩꯇꯗꯔꯤꯅꯤ ꯑꯗ ꯏꯁꯤꯡꯁꯤꯡ ꯑꯗꯨꯗꯤ ꯀꯩꯅꯣ ꯌꯨꯝꯅ ꯐꯥꯎ ꯊꯝꯗꯕꯅꯦ
ꯑꯣ ꯎꯝ
ꯊꯝꯁꯦ ꯊꯝꯁꯦ ꯍꯥꯏꯔꯒ ꯑꯗꯨꯝ ꯋꯥꯈꯟꯗ ꯊꯣꯛꯇ꯭ꯔꯒ ꯂꯩꯕꯅꯦ
ꯎꯝ
ꯑꯃꯔꯛ ꯊꯣꯛꯂꯒ ꯊꯝꯈ꯭ꯔꯗꯤ ꯂꯩꯇ꯭ꯔꯗꯤ ꯂꯩꯕꯗꯤ ꯍꯩꯔꯣꯏ ꯃꯣꯏ
ꯑꯥ ꯍꯣꯏ